ꯇꯥꯕ꯭ꯔꯣ ꯇꯥꯏ ꯇꯥꯏ ꯇꯥꯏ ꯇꯥꯏ ꯑꯥ ꯁꯀꯦꯠꯕꯨꯈꯤꯔꯣ ꯇꯥꯕꯔꯕꯁꯀꯦꯕꯣꯒꯗꯣ ꯁ ꯀꯕ ꯀꯣꯏ ꯅꯣ ꯅꯣꯔꯠ ꯏꯁ ꯀꯥꯡꯕꯨ ꯀꯩꯅꯣ ꯃꯣꯏꯁꯦ ꯑꯩꯈꯣꯏꯁꯤ ꯁꯤꯛꯁ ꯐꯤꯠ ꯀꯨꯝꯕ ꯌꯧꯕꯁꯦ ꯄꯥꯛ ꯌꯥꯎꯗꯕꯅꯤꯅ ꯑꯗꯨꯝ ꯅꯦꯁꯅꯦꯜꯗꯨꯗ ꯀꯩ ꯀꯩ ꯏꯁꯇꯦꯠ ꯆꯠꯂꯁꯨ ꯌꯥꯝ ꯋꯥ ꯆꯥꯎꯔꯗꯤ ꯄꯥꯛ ꯂꯩꯇꯗꯤ ꯂꯩꯇꯦ ꯎꯝ
ꯁ꯭ꯋꯥꯏꯗ ꯈꯔ ꯅꯨꯡꯉꯥꯏꯕꯣꯏ ꯀꯩꯕꯣꯏ ꯁꯥꯟꯅꯕꯗꯨ ꯅꯠꯇꯅ ꯅꯠꯇ꯭ꯔꯥ
ꯎꯝ ꯃꯥꯅꯦ ꯏꯟꯇꯔꯅꯦꯁꯅꯦꯜꯦꯜ ꯀꯃꯗꯤ ꯄꯜ ꯂꯩꯇꯦꯕ
ꯎꯝ ꯎꯝ
ꯎ ꯑꯦ ꯀꯩꯅꯣꯗꯨꯗꯤ ꯑꯩꯈꯣꯏ ꯀ꯭ꯂꯥꯁꯀꯤ ꯑꯃꯗꯨꯗꯤ ꯀꯩꯕ ꯃꯤꯡꯗꯣ ꯑꯗꯨꯗꯤ ꯁꯅꯥ ꯑꯗ ꯑꯣ ꯇꯥꯏ ꯇꯥꯏ ꯇꯥꯏ ꯇꯥꯏꯌꯦ
ꯑꯣ ꯑꯩ ꯍꯪꯉꯤꯗꯣ ꯅꯪ ꯇꯥꯗ꯭ꯔ ꯃꯥꯜꯂꯦ ꯀꯩꯗꯧꯔꯝꯃꯤꯅꯣ ꯅꯣꯡ ꯍꯪꯉꯤꯕ ꯐꯣꯟ ꯇꯧꯔꯛꯇ꯭ꯔꯤ ꯀꯥꯟꯗ ꯑꯥ
ꯑꯩ ꯀꯩꯅꯣ ꯁꯤ ꯗꯤꯁꯀꯣꯕꯔꯤ ꯀꯩꯅꯣ ꯌꯦꯡꯉ
ꯑꯣ ꯑꯗꯨꯃꯥꯏꯅ
ꯎꯝ ꯅꯪ ꯆꯠꯄ ꯂꯣꯏꯔꯕꯣ
ꯋꯥꯋꯀꯤꯡ ꯋꯥꯋꯥꯛꯀꯤꯡꯕꯨꯗꯤ ꯀꯩꯅꯣ ꯇꯧꯔꯤ ꯆꯠꯂꯤ
ꯆꯂꯤꯌꯥꯂꯤꯌꯥ ꯅꯪꯗ ꯆꯠꯂꯣꯅꯍꯦ ꯅꯪ ꯅꯪ ꯋꯦꯠ ꯀꯥꯔꯕ ꯅꯠꯇ꯭ꯔꯣ ꯍꯟꯗꯛ
ꯍꯣꯏꯄꯨꯗꯤ ꯑꯗꯨꯝ ꯀꯥꯔꯦ ꯍꯟꯗꯛꯄꯨꯗꯤ ꯑꯦ ꯑꯗꯨ ꯍꯥꯏꯔꯒ ꯑꯗꯨꯝ ꯑꯩꯁꯨ ꯍꯟꯗꯛ ꯀꯩꯅꯣꯕꯨꯗꯤ ꯑꯗꯨꯝ ꯃꯁꯥ ꯊꯥꯒꯠꯅꯗꯤ ꯎꯔꯝꯅꯤꯗ ꯍꯟꯗꯛꯇꯨ ꯈꯔ
ꯑꯥ ꯅꯪ ꯍꯟꯗꯛ ꯑꯁꯦꯡꯕ ꯀꯩꯅꯣ ꯇꯧꯔꯣ ꯈꯔ ꯋꯥꯥꯛ ꯑꯥꯎꯠ ꯇꯧꯕ꯭ꯔꯣꯅ
ꯑ ꯋꯔꯥꯛ ꯑꯥꯎꯠ ꯍꯥꯏꯁꯦ ꯀꯦꯂꯤꯁꯇꯅꯤꯛ ꯇꯧꯕꯗꯨꯅꯦ ꯑꯗꯨꯝ ꯍꯣꯏ ꯄꯨꯁꯑꯞꯀꯨꯝꯕ ꯇꯧꯋꯦꯕ ꯑꯗꯨꯝ ꯅꯣꯡꯃꯒꯤ ꯀꯩꯅꯣꯒꯨꯝꯕ ꯑꯦꯠꯂꯤꯁ ꯆꯥꯝꯃ ꯅꯠꯇ꯭ꯔꯒ ꯑꯗꯨꯝ ꯀꯩꯅꯣꯃꯨꯛ ꯎꯝ ꯋꯥꯟ ꯇꯥꯏꯝꯗꯩ ꯁꯤꯛꯁꯇꯤ ꯅꯠꯇ꯭ꯔꯒ ꯐꯤꯞꯇꯤꯗꯤ ꯇꯧꯋꯦ ꯑꯃꯨꯛꯇꯪꯗ
ꯑꯁ ꯉꯔꯦꯅꯦ ꯅꯪ ꯋꯦꯠ ꯀꯌꯥ ꯂꯩꯒꯦ ꯍꯧꯖꯤꯛ
ꯋꯦꯠꯄꯨꯗꯤ ꯌꯥꯝꯗꯦꯗ ꯃꯃꯥꯡꯗ ꯐꯤꯐꯇꯤ ꯇꯨ ꯁꯨꯃꯥꯏꯅ ꯂꯩꯔꯝꯕꯃꯦ ꯍꯧꯖꯤꯛꯃꯨꯛ ꯈꯔꯃꯨꯛ ꯍꯟꯊꯔꯛꯑꯦ ꯑꯗꯨꯃꯥꯏꯅ
ꯑ ꯐꯤꯐꯇꯤ ꯇꯨ
ꯐꯤꯇꯤꯁ ꯐꯗ ꯐ ꯍꯣꯏ ꯍꯣꯏ
ꯑꯁ ꯁꯤꯛꯁꯇꯤꯗꯤ ꯋꯥꯍꯜꯂꯣꯏꯦ ꯅꯪ ꯅꯄꯥ
ꯌꯧꯍꯟꯗꯅꯤ ꯌꯧꯍꯟꯗꯅꯤ ꯇꯞ ꯇꯞꯅ ꯇꯞ ꯇꯞꯅ ꯍꯦꯟꯒꯠꯂꯤ ꯑꯗꯨꯕꯨꯗꯤ
ꯑꯝ ꯑꯩꯒ ꯑꯩꯒ ꯍꯥꯇ ꯏ ꯀꯦꯅꯔꯅ
ꯑꯣꯁ ꯅꯪ ꯀꯌꯥ ꯂꯩꯕ ꯑꯗꯨꯕꯨꯗꯤ ꯈꯪꯉꯤꯅ ꯈꯦꯠꯅꯔꯕꯝꯅꯤꯅ ꯀꯥꯏꯗꯩ ꯅꯣꯏ ꯅꯣꯏꯗꯤ ꯄꯨꯛ ꯄꯨꯕꯨ ꯂꯥꯎꯋꯦ ꯅ ꯁꯥꯥꯗꯣ
ꯑꯩ ꯑꯩ ꯑꯩ ꯉꯍꯥꯟ ꯁꯚꯦꯟꯇꯤ ꯋꯥꯟ ꯁꯚꯦꯟꯇꯤ ꯂꯩꯔꯝꯕꯅꯦꯕ ꯍꯧꯖꯤꯛꯇꯤ ꯁꯤꯛꯁꯇꯤ ꯐꯣꯔꯒ ꯁꯤꯛꯁ ꯎ ꯄꯨꯣꯔꯒ ꯀꯨꯝꯕꯁꯦ ꯑꯩꯗꯤ ꯃꯁꯥ ꯏꯁꯥ ꯄꯥꯅ ꯎꯔꯦꯕ ꯃꯥꯏ ꯀꯩ ꯀꯨꯠꯂꯛꯑꯦꯕ ꯐꯖꯅ ꯀꯩꯅ ꯐ
ꯑꯃꯤꯦ ꯀꯩꯅꯣ ꯁꯤꯁ ꯁꯤꯛꯁꯇꯤ ꯐꯣꯔꯒꯤ ꯃꯊꯛꯇ ꯂꯩꯕꯗꯨꯔꯣ ꯃꯈꯥꯗ ꯂꯩꯕꯔꯣ ꯅꯠꯇ꯭ꯔꯒ ꯁꯤꯛꯁꯇꯤ ꯐꯣꯔ ꯆꯞ ꯆꯥꯅ ꯂꯩꯕꯔꯣ
ꯁꯤꯛꯁꯇꯤ ꯐꯥꯏꯚ ꯁꯤꯛꯁꯇ ꯁꯤꯛꯁ ꯄꯤꯛꯃꯜꯂꯁꯨ ꯀꯩꯅꯣ ꯐꯖꯔꯣꯏꯕꯀꯣ ꯑꯗꯨꯅ ꯁꯤꯛꯁꯇꯤ ꯇꯨ ꯁꯤꯛꯁꯇꯤ ꯐꯥꯏꯚ ꯑꯩꯗꯤꯛ ꯐꯤꯇꯤ ꯇꯨ ꯁꯚꯦꯟꯇꯤ ꯁꯤ ꯃꯅꯨꯡꯗ ꯑꯗꯨꯝ ꯂꯩꯅꯤꯡꯉꯦ ꯍꯥꯏꯗꯤ ꯍꯥꯏꯠ ꯀ ꯍꯥꯏꯛꯀ ꯍꯥꯏꯔꯒꯀꯣ ꯑꯗꯨꯝ
ꯑꯥ ꯑꯥ
ꯋꯦꯠ ꯀꯦꯔꯤ ꯋꯦꯠ ꯌꯥꯝꯅ ꯀꯦꯔꯤ ꯄꯨꯕꯁꯨ ꯄꯥꯝꯗꯦꯕ
ꯎꯝ ꯎꯝ ꯑꯗꯨ ꯋꯦꯠꯄꯨꯗꯤ ꯋꯦꯠ ꯑꯣꯏꯖꯈ꯭ꯔꯦꯗꯅ ꯑꯗꯨ ꯅꯪ ꯁꯨꯃꯥꯏꯅ ꯍꯥꯏꯔꯁꯦꯕꯀꯣ ꯋꯦꯠꯇꯣ ꯋꯦꯠꯇꯣ ꯌꯦꯡꯕ ꯀꯥꯟꯗ ꯁꯤꯛꯁꯇꯤ ꯐꯥꯏꯚ ꯍꯥꯏꯔꯁꯦꯕ ꯃꯤ ꯑꯃꯁꯦꯀꯣ ꯃꯤ ꯑꯃꯁꯦ ꯋꯦꯠꯁꯦ ꯁꯤꯛꯁꯇꯤ ꯐꯥꯏꯚ ꯂꯩꯕꯒ ꯐꯥꯏꯚ ꯂꯩꯍꯜꯂꯁꯦꯕꯀꯣ ꯌꯦꯡꯕꯗꯗꯤ ꯃꯥꯁꯦ ꯌꯦꯡꯕ ꯀꯥꯟ ꯌꯥꯝ ꯀꯤꯅꯤ ꯑꯣꯏꯔꯦꯅ ꯈꯜꯂꯣꯅꯦ ꯑꯣꯏꯍꯜꯂꯁꯦꯕꯀꯣ ꯄꯥꯈꯜꯁꯤꯗ ꯄꯥꯔꯁꯟ ꯑꯦ ꯑꯃ ꯊꯝꯃꯁꯦꯕ ꯃꯥꯁꯤꯦ ꯏꯁꯀꯤꯅꯤ ꯑꯣꯏꯔꯦ ꯋꯦꯠꯇꯗꯤ ꯁꯤꯛꯁꯇꯤ ꯐꯥꯏꯞ ꯂꯩꯔꯦ ꯑꯗꯨꯒ ꯄꯔꯁꯟ ꯕꯤꯁꯤꯅ ꯀꯃꯅ ꯇꯧꯔꯦ ꯃꯁꯥꯗꯨꯒ ꯌꯦꯡꯕꯗ ꯌꯥꯝ ꯊꯤ ꯊꯥꯕ ꯄꯣꯠꯁꯤꯅ ꯑꯩꯒꯤ ꯇꯥꯏꯞꯇ ꯋꯦꯠꯇ ꯑꯣꯏꯍꯜꯂꯣꯕꯀꯣ ꯍꯥꯏꯗꯤ ꯃꯁꯥ ꯐꯌꯥꯅ ꯇꯧꯕ ꯑꯩꯅ ꯍꯥꯏꯗꯤ ꯃꯁꯥꯁꯦ ꯑꯃ ꯍꯥꯏꯔꯁꯤ ꯀꯣ ꯌꯦꯡꯕ ꯀꯥꯟꯗꯗꯤ ꯑꯗꯨꯝ ꯌꯥꯕ ꯀꯔꯝꯕꯅꯦꯅ ꯐꯩ ꯌꯦꯡꯕ ꯀꯥꯟꯗ ꯃꯁꯥ ꯃꯁꯥꯗꯣ ꯊꯥꯔꯒ ꯋꯦꯠ ꯇꯥꯕꯗꯨꯅ ꯐꯕ꯭ꯔꯥ ꯅꯠꯇ꯭ꯔꯒꯅ ꯃꯁꯥꯗꯣ ꯄꯥꯔꯒ ꯋꯦꯠ ꯍꯦꯟꯕꯗꯨꯅ ꯐꯕ꯭ꯔꯣ
ꯃꯁꯥꯁꯦ ꯄꯥꯔꯒ ꯄꯥꯔꯒ ꯋꯦꯠ ꯌꯥꯝꯅꯗꯤ ꯐꯗꯤ ꯐꯩ ꯍꯥꯏꯕꯗꯤ ꯑꯗꯨꯅ ꯍꯥꯏꯔꯕꯗꯤ ꯄꯥꯔꯒ ꯆꯠ ꯆꯄꯁꯤꯗꯤ ꯁꯔꯨ ꯁꯔꯥꯡꯁꯦ ꯍꯦꯟꯅ ꯆꯠ ꯆꯥꯎꯕꯩꯅꯦꯕ ꯅꯠꯇ꯭ꯔꯥ ꯑꯗꯩ ꯏꯁ ꯆꯥꯎꯔꯒ ꯀꯩꯅꯣ ꯋꯦꯠ ꯀꯩꯅꯣ ꯑꯣꯏꯕꯗꯨꯗꯤ ꯐꯦꯠ ꯑꯣꯏꯅ ꯑꯗꯨꯝ ꯆꯠꯂꯅꯦꯕ ꯋꯦꯠ ꯑꯗꯨꯅ ꯅꯪ ꯅꯉ ꯅꯪꯒꯤ ꯍꯥꯏꯠꯀꯤꯗꯨꯣ ꯑꯣꯏꯅ ꯆ ꯑꯗꯨꯝ ꯌꯥꯏꯗ ꯅꯪ ꯅꯨꯡꯉꯥꯏꯔꯕꯅꯤꯅ ꯍꯧꯖꯤꯛ ꯅꯪꯒꯤ ꯋꯦꯠꯇꯣ
ꯑꯗꯨꯕꯨꯗꯤ ꯀꯩꯁꯨ ꯀꯥꯏꯗꯦꯗ ꯑꯩ ꯍꯥꯏ ꯑꯗꯨꯒꯤ ꯑꯣꯏꯅꯗꯤ ꯐꯥꯏꯚ ꯁꯤꯅꯦꯕꯀꯣ ꯂꯩꯒꯗꯕꯁꯦ ꯑꯗꯨꯃꯥꯏꯅ ꯍꯥꯏꯕꯅꯦꯕ ꯑꯗꯨꯅ ꯑꯗꯨꯝ ꯀꯩꯁꯨ ꯀꯥꯏꯗꯦ ꯍꯣꯏ ꯐꯤꯞꯇꯤ ꯐꯥꯏꯚꯇ ꯂꯩꯅꯕꯗꯣ ꯑꯗꯨꯝ ꯌꯥꯕꯗꯣ ꯑꯗꯨꯅ ꯑꯩ ꯍꯥꯏꯠꯇꯨꯒꯤ ꯑꯣꯏꯅ ꯎꯕ
ꯑ
ꯀꯥꯏꯗꯅꯣꯗ ꯊꯥꯏꯅꯗꯤ ꯊꯥꯏꯅꯗꯒꯤ ꯐꯅꯌꯥꯝ ꯍꯦꯟꯒꯠꯂꯛꯑꯕꯅꯦ ꯁꯤꯐꯥꯎꯗ ꯃꯃꯥꯡꯗ ꯑ ꯌꯥꯝ ꯊꯤꯅ ꯀꯩꯅꯣ ꯑꯣꯏꯔꯝꯒ꯭ꯔ ꯖꯥꯠꯅꯤ ꯂꯣ ꯑꯣꯏꯔꯝꯒ ꯖꯥꯠꯅꯦ ꯑꯟꯗꯔ ꯋꯦꯠ ꯑꯣꯏꯕꯗꯣ
ꯅꯣꯏ ꯀꯩꯅꯣꯁꯨ ꯑꯣꯏꯕꯩꯅꯤꯅꯦ ꯅꯣꯏ ꯃꯦꯇꯥꯕ ꯂꯣꯏꯖꯝꯗꯣ ꯅꯣꯏ ꯃꯦꯇꯥꯞ ꯊꯨꯁꯨ ꯊꯣꯢꯕ ꯆꯥꯔꯁꯨ ꯑꯗꯨꯝ ꯅꯣꯏꯗꯕ ꯀꯥꯡꯕꯨꯗꯣ
ꯑꯗꯨꯅꯦ ꯍꯥꯏꯁꯦ ꯑꯃꯔꯣꯝꯗꯗꯤ ꯐꯩꯅꯦ ꯑꯃꯔꯣꯝꯗꯁꯨ ꯐꯠꯇꯦ ꯑꯗꯨꯅꯤ ꯇꯧꯔꯤꯁꯦ
ꯑꯃꯔꯣꯝꯗꯤ ꯐꯩ ꯅꯪ ꯖꯤꯝꯒꯨꯝꯕ ꯁꯅꯅꯤꯡꯉꯗꯤꯀꯣ ꯖꯤꯝꯒꯨꯝꯕ ꯁꯥꯟꯅꯅꯤꯡ ꯅꯪ ꯋꯦꯠ ꯀꯥꯅꯤꯡꯉꯦ ꯍꯥꯏꯔꯗꯤ ꯑꯗꯨ ꯑꯁꯤꯅ ꯑꯃꯨꯛ ꯋꯦꯠ ꯀꯥꯕꯗꯣ ꯋꯥꯕꯅꯦ ꯑꯃꯨꯛ ꯃꯦꯇꯥꯕꯣꯂꯤꯖꯝ ꯊꯣꯛꯑ ꯀꯕꯨꯁꯦ ꯑꯥ
ꯃꯥꯅꯦ ꯑꯗꯨꯕꯨꯗꯤ ꯑꯁ ꯆꯥ ꯆꯥꯗꯕꯗꯤ ꯌꯥꯔꯣꯏꯗꯣꯏꯅꯤꯅꯦ ꯋꯦꯠ ꯀꯥꯅꯕ ꯍꯣꯠꯅꯕꯗ ꯅꯠꯇ꯭ꯔꯥ
ꯃꯥꯅꯦ ꯃꯥꯅꯦ ꯆꯔꯗꯧꯅꯦ
ꯑꯗꯨꯗꯩ ꯑ ꯇꯣꯛꯄꯗꯝ ꯋꯦꯠ ꯑꯗꯨꯅꯤ ꯑꯩ ꯆꯞ ꯃꯥꯟꯅꯩ ꯚꯥꯏ ꯑꯩ ꯍꯥꯏ ꯍꯥꯏꯁꯦ ꯅꯍꯥꯟ ꯑꯩꯅ ꯐꯤꯐꯇꯤ ꯇꯨ ꯌꯧꯔꯝꯃꯦ ꯍꯥꯏꯗꯅ ꯑꯩ ꯐꯅꯌꯥꯝ ꯆꯥꯏꯑꯦꯕ ꯑꯗꯩꯗꯤ ꯑꯩꯅ ꯄꯣꯠꯇꯣ ꯍꯥꯏꯗꯤ ꯆꯥꯗꯦ ꯍꯟꯗꯛꯇꯤ ꯆꯥꯗꯕꯗꯤ ꯅꯠ ꯅꯠꯇꯕꯀꯣ ꯍꯥꯟꯅ ꯆꯥꯕꯩ ꯇꯥꯏꯞꯇꯗꯤ ꯈꯔ ꯍꯟꯊꯕ ꯍꯥꯏꯇꯥꯔꯦ ꯀꯦꯖꯤ ꯑꯅꯤꯗꯣ ꯃꯥꯡꯒꯔꯦꯕ
ꯑꯥ ꯐꯤꯐꯇꯤ ꯑꯩꯠ ꯑ ꯅꯪ ꯐꯤꯞꯇꯤ ꯆꯥꯆꯥ ꯅꯪ ꯍꯟꯗꯛ ꯅꯁꯥꯗꯣ ꯑꯗꯨꯝ ꯀꯩꯅꯣ ꯈꯔ ꯇꯥꯏꯠ ꯑꯣꯏꯅ ꯎꯏꯕ ꯑꯩ ꯉꯍ ꯅꯪ ꯍꯣꯏ ꯅꯪ ꯕꯥꯔꯗꯦꯗ ꯀꯩꯅꯣ ꯇꯧꯋꯤꯅ ꯅꯪ ꯂꯥꯛꯑꯦꯅ ꯑꯗꯨ ꯑꯗꯨ ꯅꯨꯃꯤꯠꯇ ꯑꯗꯨꯝ ꯑꯗꯨ ꯎꯝ ꯑꯗꯨꯝ ꯂꯥꯏꯛ ꯂꯤꯡꯉꯦ ꯑꯗꯨꯝ ꯏꯝꯄ꯭ꯔꯨꯚꯃꯦꯟ ꯑꯣ ꯎꯕꯗꯣ ꯈꯪꯕ꯭ꯔꯥ ꯈꯔ ꯏꯁꯇꯤꯞ ꯏꯁꯇꯤꯐ ꯑꯣꯏꯔꯛꯄꯗꯣ ꯀꯝꯄꯦꯛ ꯀꯝꯄꯦꯛ ꯈꯔ ꯑꯣꯏꯔꯛꯄꯗꯣ ꯑꯗꯨꯃꯥꯏꯅ ꯑꯣꯏꯑꯕ ꯕ꯭ꯔꯨꯁꯂꯤꯒꯤ ꯕ꯭ꯔꯨꯁꯂꯤꯒꯤ ꯃꯑꯣꯡꯗ ꯀꯣ
ꯕ꯭ꯔꯁꯂꯤ ꯍꯥꯏꯔꯒ ꯊꯥꯏꯅ ꯀ꯭ꯂꯥꯁ ꯇꯦꯟꯗ ꯏꯃꯥꯟꯅꯕ ꯍꯣꯏꯅ ꯕꯨ꯭ꯔꯖꯂꯤ ꯕꯨ꯭ꯔꯖ ꯁ꯭ꯔꯤꯅ ꯀꯧꯕꯗ ꯅꯤꯡꯖꯤꯡꯉꯦ
ꯃꯁꯥ ꯐꯔꯝꯕꯗꯣ ꯃꯥꯟꯗ꯭ꯔꯒ
ꯑꯥ ꯑꯥ ꯑꯗꯨꯕꯨꯗꯤ ꯑꯩ ꯍꯥꯏꯗꯣꯏꯅꯦ ꯀꯦꯂꯤꯁꯇꯦꯅꯤꯛꯒꯨꯝꯕ ꯁꯨꯝ ꯇꯧꯕꯗꯣ ꯍꯦꯟꯁꯇꯦꯟ ꯒꯨꯝꯕ ꯇꯧꯕꯗꯣ ꯑꯗꯨꯒꯨꯝꯕꯗꯣ ꯁꯥꯟꯅꯕ ꯍꯥꯏꯇꯥꯔꯦ ꯑꯩꯅ ꯁꯨꯃꯥꯏꯅ ꯇꯧꯔꯒ ꯅꯪ ꯀꯩꯅꯣꯗꯗꯤ ꯑꯦꯕꯔꯦꯁꯇ ꯀꯩꯅꯣꯒꯨꯝꯕ ꯄꯨꯁꯑꯞ ꯀꯨꯝꯕ ꯇꯧꯕ꯭ꯔꯥ ꯑꯗꯨꯝ
ꯑꯩ ꯄꯨꯁꯑꯞꯁꯦ ꯑꯦꯠꯂꯤꯁ ꯇ꯭ꯔꯥꯏꯠ ꯑ ꯀꯩꯅꯣꯗꯤ ꯇꯧꯔꯝꯕꯅꯦ ꯑꯩ ꯍꯟꯗ꯭ꯔꯦꯠ ꯐꯤꯐꯇꯤꯒꯨꯝꯕ ꯕꯦꯔꯦꯁꯟ ꯇꯣꯡꯉꯥꯟ
ꯎ ꯑꯣ ꯅꯪ ꯍꯥꯏꯖꯦ ꯑꯣ ꯑꯗꯨꯒ ꯀꯩꯅꯣꯗꯗꯤ ꯖꯁ ꯋꯥꯟ
ꯑꯣ ꯑꯃꯨꯛꯛꯇꯪ ꯇꯧꯕꯗ ꯃꯦꯛꯁꯤꯃꯝ ꯑꯩ ꯍꯥꯔꯠꯂꯤ ꯀꯩꯅꯣ ꯐꯣꯔꯇꯤꯗꯤ ꯉꯝꯃꯦ ꯑꯗꯨꯗꯤ ꯑꯩ ꯇ ꯍꯥꯏꯕꯗꯤ ꯔꯤꯒꯨꯂ꯭ꯔ ꯇꯧꯗ꯭ꯔꯗꯤꯀꯣ ꯄꯨꯁ ꯑꯞꯇꯤ ꯌꯥꯗꯦꯕ
ꯇꯥꯔꯒꯁꯨ ꯑꯗꯨꯏ ꯇꯥꯔꯒꯁꯨ ꯌ ꯌꯥꯏꯗ ꯅꯣꯏ ꯍꯥꯏ ꯅꯣꯏꯗꯤ ꯕꯣꯗꯤꯗꯨ ꯑꯗꯨꯝ ꯆꯥꯎꯕꯅꯤꯅ ꯐꯣꯔꯇꯤꯗꯨꯐꯥꯎꯗꯗꯤ ꯌꯥꯝ ꯊꯤꯅ ꯐꯔꯦ
ꯑꯩ ꯕꯣꯗꯤ ꯆ ꯊꯤꯔꯦꯍꯦ ꯑ ꯌꯥꯝ ꯆꯥꯎꯅ ꯎꯔꯕꯣ ꯑꯁꯦꯡꯕ
ꯅꯠꯇꯦ ꯅꯠꯇꯦ ꯆꯥꯎꯕꯅꯤ ꯅꯥꯗꯦ ꯑꯗꯨ ꯍꯥꯏꯕ ꯅꯠꯇꯦ ꯑꯩꯅ ꯍꯥꯏꯗꯤ ꯆꯥꯎꯕꯅꯤꯅꯥꯗꯤ ꯑꯩꯉꯣꯟꯗꯩꯗꯤ ꯆꯥꯎꯏꯗꯅ ꯑꯗꯨꯒꯤ ꯋꯥꯅꯤꯗ
ꯑꯩꯅ ꯄꯥꯝꯕꯁꯨ
ꯍꯣꯏꯗ ꯑꯗꯨ ꯅꯣꯏ ꯍꯥꯏꯕ ꯅꯠꯇꯕ ꯑꯩꯉꯣꯟꯗꯩꯗꯤ ꯆꯥꯎꯕꯅꯤꯅꯤ ꯑꯣꯏꯕꯗꯣ ꯀꯥꯏꯗꯩꯅꯣꯗ ꯑꯩ ꯃꯃꯥꯡꯗ ꯑꯁ ꯍꯧꯒꯠꯂꯛꯄ ꯀꯥꯟꯗ ꯄꯨꯁꯑꯞꯇꯣ ꯖꯁ ꯑꯍꯨꯝꯈꯛ ꯇꯧꯗꯅꯤꯅꯦ ꯁꯤꯒꯦ ꯇꯧꯋꯦ ꯀꯥꯏꯗꯒꯤ
ꯅꯪ ꯅꯁꯥ ꯀ ꯀꯜꯂꯦꯕ ꯍꯧꯖꯤꯛꯇꯤ ꯍꯥ
ꯑꯥ ꯍꯧꯖꯤꯛꯇꯤ ꯑꯗꯨꯝ ꯄꯥꯏꯍꯟ ꯉꯝꯃꯦ ꯏꯁꯥꯒꯗ‌ꯣ ꯂꯣꯏꯅ ꯑꯗꯨꯝ
ꯎꯝ ꯅꯨꯄꯥꯗꯤ ꯈꯔ ꯀꯟꯁꯨ ꯀꯟꯒꯗꯧꯕꯅꯦ ꯚꯥꯏ ꯍꯥꯏꯕꯗꯤ ꯍꯌꯦꯡ ꯋꯥꯏꯀꯣꯟ ꯅꯨꯄꯤ ꯍꯦꯟꯅ ꯀꯜꯂꯗꯤ ꯐꯔꯛ ꯇꯥꯅꯦꯕ
ꯐꯔꯛꯇꯅꯤ ꯑꯗꯨ ꯍꯥꯏꯔꯒ ꯅꯪ ꯀꯩꯅꯣꯗꯤ ꯇꯥꯕ꯭ꯔꯣ ꯅꯪ ꯅꯪꯒꯤ ꯅꯪꯒꯤ
ꯑꯣ ꯑꯩ ꯐꯦꯚꯣꯔꯥꯏꯠ ꯒꯦꯝꯔꯣ ꯑꯩꯒꯤ ꯐꯦꯚꯣꯔꯥꯏꯠ ꯒꯦꯝꯁ ꯁꯦ ꯎꯝ ꯍꯣꯕꯤ ꯑꯣꯏꯅ ꯀꯩꯅꯣ ꯂꯩꯕꯁꯤꯗꯤ ꯀꯣꯝꯕꯦꯠ ꯏꯁ꯭ꯄꯣꯔꯠꯇꯤ ꯑꯩ ꯑꯅꯝꯕ ꯄꯥꯝꯃꯦ ꯄꯥꯝꯃꯦꯕꯀꯣ
ꯑꯣ ꯀꯣꯝꯕꯦꯠ ꯑꯥ ꯑꯅꯝꯕꯅ ꯑꯗꯨꯒꯨꯝꯕꯗꯣ ꯑ‌ꯣ
ꯀꯣꯝꯝꯕꯦꯠꯁꯦ ꯎꯝ ꯂꯥꯏꯛ ꯀꯣꯝꯕꯦꯠ ꯐꯥꯔꯁ ꯑꯦꯝ ꯑꯦꯝ ꯑꯦ ꯌꯨ ꯑꯦꯐ ꯁꯤ ꯒꯨꯝꯕꯁꯦ ꯌꯥꯝ ꯄꯥꯝꯃꯦꯕ
ꯎꯝ ꯎꯝ
ꯃꯣꯏꯊꯥꯏ ꯃꯣꯏꯊꯥꯏ ꯑꯩ ꯃꯣꯏꯊꯥꯏꯁꯨ ꯇꯝꯗꯤ ꯇꯝꯔꯝꯃꯦꯕꯀꯣ
ꯑꯣ ꯑꯗꯨ ꯍꯥꯏꯔꯒ ꯚꯥꯏ ꯃꯣꯏꯊꯥꯒꯤ ꯀꯩꯅꯣꯃ ꯂꯩꯅꯦ ꯌꯨꯇ꯭ꯌꯨꯞ ꯁꯣꯔꯠꯇꯒ ꯎꯕꯀꯣ ꯑꯁꯨꯝ
ꯃꯣꯏꯁꯦ ꯇ꯭ꯔꯦꯅꯤꯡ ꯇꯧꯕ ꯀꯥꯟꯗꯅꯦ ꯃꯥꯒꯤ ꯁꯤꯟꯗꯣ ꯁꯤꯟ ꯂꯦꯛꯀꯤ ꯀꯩꯅꯣꯗꯣ ꯑꯥ ꯈꯣꯡꯒꯤ ꯁꯔꯨꯗꯣ ꯑꯗꯨꯒꯤ ꯄꯣꯠꯇꯣ ꯕꯦꯠ ꯆꯩ ꯆꯩ ꯑꯀꯟꯕ ꯑꯃ ꯄꯥꯏꯔꯒ ꯀ꯭ꯔꯛ ꯀ꯭ꯔꯛ ꯀ꯭ꯔꯛꯅ ꯇꯧꯔꯒ ꯀꯩ ꯍꯥꯏꯅꯤ ꯅꯥ ꯑꯥ ꯀꯩ ꯁꯤꯊꯕ ꯇꯧꯕ꯭ꯔ ꯑꯗꯨꯏꯗꯣ ꯅꯥ꯭ꯔꯞ ꯅ꯭ꯔ ꯅꯪꯉꯣꯟꯗꯁꯨ ꯇꯧꯕ꯭ꯔꯕ
ꯑꯩꯗꯤ ꯇꯧꯗꯦ ꯇꯧꯗ꯭ꯔꯤ ꯗꯨꯗꯣ ꯍꯥꯏꯗꯣ ꯀꯨꯏꯅꯁꯨ ꯇꯝꯂꯛꯇꯕꯅꯤꯅꯀꯣ ꯇꯧꯗꯦ ꯅꯥꯕꯅꯤꯍ‌ꯦ ꯈꯥꯝ ꯉꯝꯗꯝꯅꯤ ꯗ‌ꯣ ꯍꯥꯏꯕꯗꯤ ꯅꯪꯒꯤ ꯁꯤꯟꯗꯣ ꯅꯪꯒꯤ ꯁꯤꯟꯗꯣ ꯀꯟꯍꯟꯅꯤꯡꯉꯥꯏꯅꯦꯕ ꯑꯗꯨꯗ ꯀꯟꯗꯤꯁꯅꯤꯡ ꯇꯧꯕꯅꯦꯕ
ꯑꯗꯨꯃꯥꯏꯅ
ꯎꯝ ꯃꯤꯒꯤ ꯊꯥꯏꯗꯒꯨꯝꯕ ꯈꯣꯟꯒꯨꯝꯕ ꯑꯗꯨꯝ ꯀꯥꯎꯕꯅꯤꯅ ꯃꯣꯏ ꯄ꯭ꯔꯣꯐꯦꯁꯅꯦꯜ
ꯎꯝ ꯎꯝ ꯍꯣꯏꯅꯦ ꯑꯗꯨꯕꯨꯗꯤ ꯑꯁ ꯑꯩꯉꯣ ꯌꯦꯡꯕ ꯀꯥꯟꯗ ꯒ꯭ꯔꯥꯛ ꯒ꯭ꯔꯥꯛ ꯍꯥꯏ ꯃꯤꯗꯨꯗ ꯎ ꯃꯄꯤꯇꯥꯔꯥ ꯈꯥꯡꯉꯦ ꯀꯥꯏꯗꯒꯤ
ꯑꯩꯗꯤ
ꯑ ꯌꯥꯕꯤ ꯉꯥꯛꯇꯅꯦ ꯃꯣꯏꯅꯕꯨꯗꯤ ꯑ ꯑꯣꯏ ꯑꯁ ꯁꯔꯛꯇꯦ ꯑꯗꯨ ꯍꯥꯏꯔꯒ ꯃꯣꯏ ꯑꯗꯨꯝ ꯅꯔꯛꯇ ꯍꯥꯠꯇꯣꯛꯏꯅꯦꯅ ꯍꯥꯏꯅꯦ ꯑꯗꯨꯏꯗ ꯅ꯭ꯥꯔꯞꯇꯣ ꯅꯥ꯭ꯔꯞꯇꯣ ꯅꯥ꯭ꯔꯞꯇꯣ ꯂꯣꯏꯅꯃꯛ ꯀꯩꯅꯣ ꯇꯧꯕꯗꯣ ꯍꯥꯠꯇꯣꯛꯄꯗꯣ ꯅꯥ꯭ꯔꯞꯁꯤꯡꯗꯣ ꯑꯗꯨꯃꯥꯏꯅ ꯇꯧꯔꯒ ꯐꯥꯎꯍꯟꯗꯅꯕꯅ ꯑꯩ ꯃ‌ꯣꯏ ꯍꯦꯛ ꯃꯣꯏ ꯀꯥꯎꯈꯠꯅꯩ ꯀꯧꯈꯥꯏꯅꯔꯛꯄ ꯀꯥꯟꯗ ꯑꯅꯝꯕꯅ ꯃꯣꯏꯗꯤ ꯀꯩꯅꯣ ꯉꯥꯛ ꯑꯣꯏꯗꯅ ꯅꯤꯒꯨꯝꯕ ꯅꯠꯇ꯭ꯔꯒ ꯑꯦꯜꯕꯣꯒꯨꯝꯕꯅ ꯇꯧꯋꯤꯗꯅ ꯃꯣꯏ ꯊꯥꯒꯤꯗ
ꯕꯣ ꯍꯥꯏꯕꯗꯤ ꯃꯣꯏꯊꯥꯗꯤ ꯀꯛꯆꯤꯡ ꯎꯝ ꯗ ꯑꯥꯔꯠ ꯑꯣꯐ ꯑꯦꯠꯂꯤꯝꯁꯁꯤꯅ ꯃꯣꯏ ꯊꯥꯏꯁꯦ ꯑꯗꯨꯒꯤ ꯑꯩꯗꯤ ꯍꯦꯚꯤ ꯕꯦꯛꯇ ꯑꯣꯏꯅ ꯑꯗꯨꯝ ꯀꯥꯎꯋꯦ ꯑꯩ ꯍꯞꯇꯥ ꯑꯃꯗꯤꯀꯣ ꯍꯥꯟꯅ ꯀꯥꯎꯕ ꯃꯇꯝꯗ ꯑꯗꯨꯝ ꯅꯥꯏꯌꯦꯕ ꯈꯪꯕ꯭ꯔꯥ ꯍꯥꯏꯕꯗꯤ ꯁ ꯁꯨꯝ ꯀꯥꯎ ꯀꯥꯎꯔꯛꯇꯕꯅꯤꯅ ꯑꯣ ꯑꯗꯨꯝ ꯀꯨꯏ ꯀꯨꯏꯅ ꯑꯗꯨꯝ ꯀꯥꯎꯔꯛꯑꯒ ꯑꯗꯨꯝ ꯅꯥꯕꯁꯦ ꯑꯃꯨꯛ ꯑꯗꯨꯝ ꯄꯦꯟꯇꯣ ꯂꯩꯔꯦꯁꯨꯦ ꯑꯗꯨꯝ ꯑꯣꯏꯔꯛꯑꯦꯕꯀꯣ ꯑꯗꯨꯝ ꯊꯥ ꯑꯃꯅꯤ ꯑꯗꯨꯝ ꯁꯅꯗ ꯑꯃꯨꯛ ꯀꯟꯕ ꯍꯧꯔꯅꯤ ꯅꯪꯒꯤ ꯁꯤꯟꯗꯣ
ꯑꯣ ꯑꯗꯨꯃꯥꯏꯅ
ꯎꯝ ꯑꯁ ꯋꯥꯗꯤ ꯋꯥꯕꯅꯦ ꯑꯁ ꯁ ꯀꯩꯅꯣ ꯑꯩꯈꯣꯏ ꯑꯦꯝ ꯌꯨ ꯃꯅꯥꯛꯇꯨꯗ ꯈꯪꯕ꯭ꯔꯥ ꯈꯣꯏ ꯑꯦꯝ ꯌꯨ ꯃꯅꯥꯛꯀꯤ ꯀꯩꯅꯣ ꯑꯄꯣꯖꯤꯠ ꯔꯣꯝꯒꯤꯗ ꯑꯗꯨꯗ ꯑꯃ ꯂꯩꯕꯅꯦꯕ ꯑꯩ ꯍꯣꯁꯇꯦꯜ ꯂꯩꯕꯗꯀꯣ ꯑꯗꯨꯗ ꯁꯥꯟꯅꯔꯝꯕ
ꯎꯝ ꯎꯝ ꯎꯝꯍꯨꯝ ꯑꯥ ꯑꯣ ꯑꯗꯨꯗ ꯁꯥꯟꯅꯔꯝꯕꯅꯦꯕ ꯑꯥ ꯀꯌꯥꯃꯨꯛ ꯁꯥꯟꯅꯔꯝꯃꯤꯅꯣ ꯅꯪꯁꯤꯅ
ꯑꯩ ꯊꯥ ꯃꯔꯤꯒꯨꯝꯕꯗꯤ ꯆꯠꯂꯝꯃꯦ
ꯎ ꯀꯨꯏꯅꯦ ꯑꯗꯨꯗꯤ
ꯎꯝ ꯑꯁ ꯋꯥꯕꯖꯥꯠꯅꯤꯌꯦ ꯃꯣꯏ
ꯋꯥ ꯋꯥꯕꯨꯗꯤ ꯋꯥꯔꯝꯅꯤꯕ ꯑꯗꯨ ꯅꯪ ꯅꯁꯥꯗꯤ ꯏꯝꯄ꯭ꯔꯨꯞꯇꯤ ꯐꯅꯌꯥꯝ ꯇꯧꯍꯧꯕ꯭ꯔꯥ ꯑꯗꯨꯗꯒꯤ
ꯑꯩ ꯐꯖꯅ ꯑꯥ ꯑꯥ
ꯄꯣꯔꯠ ꯀꯨꯝꯕ ꯁꯥꯟꯅꯕ ꯅꯠꯇ꯭ꯔꯒ ꯑꯗꯨꯒꯨꯝꯕ ꯁꯥꯟꯅꯕꯖꯦ ꯃꯁꯥꯗꯣ ꯀꯩ ꯍꯥꯏꯅꯤ ꯐꯤꯠ ꯑꯣꯏꯈꯜꯂꯤꯅ ꯍꯥꯏꯗꯅ
ꯐꯤꯠ ꯑꯣꯏꯌꯦ ꯐꯤꯠ ꯑꯣꯏꯌꯦ ꯑꯩ ꯑꯩ ꯑꯩꯁꯦꯀꯣ ꯑꯩꯁꯦꯀꯣ ꯑꯩ ꯁꯨ ꯌꯥꯝꯅ ꯏꯁꯥꯁꯤ ꯌꯥꯝ ꯁꯣꯟꯕ ꯃꯤꯅꯦꯕ ꯍꯥꯟꯅꯗꯤꯀꯣ ꯌꯥꯝ ꯁꯣꯜꯂꯒ ꯕꯨꯞ ꯕꯨꯞ ꯇꯧꯕ ꯖꯥꯠꯇꯣ ꯈꯪꯕ꯭ꯔꯥ ꯌꯥꯝ ꯌꯦꯡꯕꯗ ꯄꯨꯔꯥ ꯁꯣꯐ ꯑꯣꯏ ꯖꯦꯂꯤꯒꯤ ꯇꯥꯏꯞꯇꯀꯣ
ꯑꯥ ꯑꯥ ꯑꯥ
ꯑ ꯑꯗꯨꯃꯥꯏꯅ ꯃꯤ ꯃꯤꯅꯖꯨ ꯑꯗꯨꯝ ꯀꯩꯅꯣ ꯑꯣꯏ ꯇꯧꯕꯗꯣ ꯁꯣꯟꯒꯗꯧ ꯃꯥꯜꯂꯤ ꯍꯥꯏꯅ ꯑꯩ ꯑꯗꯨꯗꯤ ꯑꯗꯨꯝ ꯁꯥꯟꯅꯔꯛꯑꯦꯕꯀꯣ
ꯑꯥ ꯑꯥ
ꯁꯥꯟꯅꯔꯒ ꯑꯩꯖꯦ ꯑꯗꯨꯝ ꯈꯔ ꯀꯟ ꯑꯥ ꯏꯝꯄ꯭ꯔꯨꯚꯃꯦꯟ ꯍꯥꯏꯕ ꯇꯥꯔꯦ ꯒꯨꯏꯊꯥ ꯑꯩ ꯃꯣꯏꯊꯥꯏ ꯁꯥꯟꯅꯕꯗꯒꯤ ꯏꯁꯥꯁꯦ ꯈꯔ ꯁ꯭ꯇꯤꯐ ꯑꯣꯏꯔꯛꯄꯅꯦꯕ ꯍꯥꯏꯕꯗꯤ ꯒꯪꯒꯪ ꯑꯣꯏꯔꯛ
ꯑꯣ ꯑꯣ ꯑꯣ ꯑꯗꯨꯕꯨꯗꯤ ꯍꯧꯖꯤꯛꯁꯨ ꯑꯗꯨꯝ ꯐꯖꯅꯕꯨꯗꯤ ꯗꯤ ꯎꯏꯗ ꯅꯪꯁꯨ ꯐꯖꯅꯗꯤ ꯂꯤꯡꯅꯗꯤ ꯍꯥꯏꯗꯤ ꯐꯤꯠ ꯑꯣꯏꯅꯗꯤ ꯎꯏꯗ ꯍꯨꯖꯤꯛꯁꯨ
ꯑꯗꯣ ꯌꯣꯠ ꯊꯥꯡꯒꯠꯄꯅꯗꯤ ꯍꯦꯟꯅꯗꯤ ꯕꯣꯗꯤꯁꯦ ꯍꯦꯟꯅ ꯐꯖꯩ ꯍꯦꯃꯣꯏꯠ ꯊꯥꯏꯗꯤ ꯍꯣꯏ ꯁ꯭ꯋꯦꯠꯄꯨꯗꯤ ꯑꯣꯏꯗꯤ ꯑꯣꯏꯌꯦꯕ ꯑꯗꯨ ꯑꯣꯏꯔꯣꯀꯣ ꯍꯥꯏꯗꯤ ꯏꯁꯇ꯭ꯔꯦꯡ ꯇ꯭ꯔꯦꯅꯤꯡꯅꯗꯤ ꯍꯦꯟꯅꯗꯤ ꯏꯁꯥꯖꯦ ꯐꯖꯩꯌꯦꯕ
ꯑ ꯑꯥ
ꯑꯣ ꯑꯣ ꯑꯗꯨꯗꯤ ꯀꯩꯅꯣ ꯇꯧꯔꯁꯤꯔꯣ ꯇꯦꯅꯤꯁꯟ
ꯀꯛꯑꯣ
ꯑꯥ ꯑꯥ ꯀꯣ ꯆꯥꯛꯁꯨꯁ ꯑꯩ